ꯍꯜꯂꯣ꯫
ꯍꯜꯂꯣ꯫ ꯇꯄ꯭ꯔꯣ꯫
ꯍꯣꯏ ꯇꯥꯏ ꯇꯥꯏ꯫
ꯑꯣ ꯑꯣ꯫ ꯀꯔꯤ ꯇꯧꯔꯤꯕ꯭ꯔꯣ꯫
ꯑꯁ ꯑꯩꯗꯤ ꯀꯔꯤꯁꯨ ꯇꯧꯔꯤꯗ ꯑꯗꯨꯝ ꯐꯝꯂꯒ ꯂꯩꯑꯦ꯫
ꯑ ꯎꯝ ꯑꯦꯁꯨ ꯀꯁꯨ ꯇꯇꯩ ꯍꯧꯖꯤꯛꯇꯤ꯫
ꯑꯥ꯫
ꯉꯥ ꯅꯨꯄꯥ ꯉꯥꯛꯇ ꯇꯧꯔꯛꯏꯅꯦ ꯀꯩꯒꯤꯔꯥ꯫
ꯍꯣꯏ ꯍꯣꯏ꯫ ꯑꯩꯒꯤ ꯕꯦꯛꯒ꯭ꯔꯥꯎꯟꯒꯤ ꯃꯈꯣꯟ ꯇꯥꯕ꯭ꯔꯥ꯫ ꯒꯥꯔꯤ ꯃꯈꯣꯟꯒꯨꯝꯕ ꯇꯥꯕ꯭ꯔꯣ꯫
ꯇꯦꯟꯃꯤꯅꯤꯠ꯫ ꯍꯜꯂꯣ꯫ ꯇꯥꯄꯔꯣ꯫
ꯍꯣꯏ ꯇꯥꯏꯌꯦ ꯇꯥꯏ꯫
ꯑꯣ ꯋꯥꯔꯤ ꯁꯨꯝ ꯁꯥꯥ ꯁꯥꯗꯦ ꯑꯗꯨꯗꯤ ꯅꯪꯗꯤ ꯆꯥꯛ ꯊꯣꯡꯈ꯭ꯔꯕ꯭ꯔꯣ꯫
ꯑꯁ ꯑꯩꯗꯤ ꯆꯥꯛ ꯏꯪꯁꯥꯡ ꯊꯣꯡꯗ꯭ꯔꯤꯗ꯫ ꯅꯪꯗꯤ꯫
ꯎꯝ ꯉꯥꯛꯇ ꯂꯩꯔꯣ ꯑꯩꯗꯤ ꯊꯣꯡꯗ꯭ꯔꯤ ꯑꯩꯗꯤ꯫ ꯊꯕꯛ ꯃꯐꯝꯗ ꯂꯩꯌꯦ꯫ ꯑꯩ ꯊꯕꯛ ꯇꯧꯕꯀꯣ ꯑꯗꯨ ꯊꯕꯛ ꯃꯐꯝꯗ ꯂꯩꯈꯤ ꯍꯧꯖꯤꯛꯇꯤ ꯎꯝ꯫
ꯑꯣ꯫ ꯑꯩꯁꯨ ꯀꯣꯏꯕ ꯆꯠꯄ ꯍꯧꯖꯤꯛ꯫
ꯑꯣ ꯑꯣ ꯅꯪꯗꯤ ꯌꯨꯝꯗ ꯀꯅꯥ ꯀꯅꯥ ꯂꯩꯒꯦ꯫ ꯎꯝ꯫
ꯌꯨꯝꯗ ꯏꯃꯥ ꯕꯕꯥ ꯑꯩ ꯑꯩꯈꯣꯏ ꯑꯍꯨꯝꯅꯤ ꯆꯦꯗꯤ ꯀꯦꯗꯤ ꯌꯨꯝꯗ ꯂꯩꯕ꯭ꯔꯥ ꯅꯠꯇ꯭ꯔꯒ ꯗꯔꯗ ꯂꯥꯏꯦ
ꯌꯨꯇ ꯀꯔꯤꯟ ꯆꯪꯆꯥꯕ꯭ꯔꯣ
ꯑꯌꯨꯛ ꯑꯁ ꯑꯩꯈꯣꯏꯗꯤ ꯑꯂꯨ ꯆꯥꯏꯅꯦ ꯆꯦꯗꯤ
ꯑꯥ ꯑ ꯂꯦ ꯆꯗ
ꯑ
ꯑꯩꯈꯣꯏꯗꯤ ꯇꯄꯥꯛꯛꯇ ꯂꯩꯌꯦ
ꯑꯣ ꯍꯣꯏ ꯑꯩꯣꯏꯗꯤ ꯆꯤꯡꯖ ꯂꯒꯦ ꯅꯨꯡꯉꯥꯏꯕ꯭ꯔꯣ ꯀꯃꯥꯏꯅ ꯇꯧꯒꯦ
ꯅꯨꯡꯉꯥꯏꯌꯦ ꯆꯤꯡꯗ ꯂꯩꯗꯤ ꯑꯗꯨꯁꯦ ꯆꯤꯡꯒꯤ ꯑꯣꯏꯔꯕꯅꯤꯅ ꯑꯗꯣ
ꯍꯥ
ꯑꯣ ꯑꯂꯨ ꯑꯣꯏꯔꯁꯨ ꯌꯥꯝ ꯍꯥꯎꯅꯦ ꯆꯤꯡꯒꯤꯗꯤ ꯐꯨꯠꯂꯒꯁꯨꯀꯣ ꯌꯥꯝ ꯍꯥꯎꯕꯅꯦ
ꯍꯣꯏ ꯍꯥꯎ ꯍꯥꯎꯗꯤ ꯍꯥꯎꯣꯏ ꯍ
ꯎꯝ ꯅꯪꯗꯤꯤꯟ ꯆꯤꯟꯒꯨꯝ ꯃꯅꯥꯎ ꯀꯌꯥꯔꯥ
ꯑꯩ ꯏꯆꯤꯟ ꯏꯅꯥꯎ ꯑꯍꯨꯝ ꯂꯩꯌꯦ
ꯑ ꯑꯣ ꯌꯥꯝꯗꯦꯅ ꯑꯗꯨꯗꯤ
ꯈꯪ꯭ꯔꯦꯗ ꯆꯦꯗꯤꯑꯦ
ꯂꯩꯗꯤ ꯎꯝ ꯑꯩꯈꯣꯏ ꯌꯨꯝꯗꯤ ꯃꯤ ꯌꯥꯝꯃꯦ ꯍꯥꯏꯣꯏꯗꯤ ꯃꯤ ꯅꯥꯏꯅꯦ
ꯑ ꯑ
ꯎꯝ ꯑꯗꯨꯒ ꯑꯩꯗꯤ ꯌꯨꯝ ꯄꯥꯟꯈ꯭ꯔꯦ ꯑꯩꯒꯤ ꯑꯉꯥꯡ ꯑꯃ ꯂꯩꯌꯦ
ꯑ
ꯑ ꯅꯪꯗꯤ ꯄꯥꯟꯗ꯭ꯔꯤꯀꯣ
ꯍꯣꯏ ꯑꯩꯗꯤ ꯌ ꯄꯥꯟꯗ꯭ꯔꯦ ꯍꯣꯏ ꯏꯆꯦꯒꯤ ꯅꯨꯄꯥꯗꯤ ꯅꯨꯡꯉꯥꯏꯔꯤꯕ꯭ꯔꯣ
ꯅꯨꯡꯉꯥꯏꯔꯤꯌꯦꯌꯦ
ꯑꯣ
ꯅꯨꯡꯉꯥꯏꯔꯦ ꯑꯩꯈꯣꯏꯅꯤ ꯊꯕꯛ ꯂꯧꯃꯤꯟꯅꯕꯀꯣ ꯑꯩꯈꯣꯏꯅꯤ
ꯑ
ꯕꯤꯖꯤꯅꯦꯁꯇꯥꯔꯦ
ꯑ ꯑꯗꯨ ꯑꯗꯨꯗꯤ ꯐꯥꯏꯅꯦ
ꯁꯗꯨꯟ ꯍꯪꯕꯀꯣ ꯄꯥꯔꯂꯔ ꯍꯪꯕ
ꯍꯣꯏ ꯍꯣꯏ ꯐꯥꯏ ꯐꯥꯏ
ꯒꯗ ꯀꯅ ꯍꯧꯖꯤꯛ ꯀꯥꯁ ꯁꯃꯥꯟꯅ ꯂꯩꯇꯕ ꯑꯗꯨꯒꯤꯅꯦ
ꯑ ꯏꯆꯦꯗꯤ ꯑꯌꯨꯛ ꯀꯔꯤꯟꯁꯥꯡ ꯆꯥꯔꯒꯦ
ꯌꯨꯕꯛꯇꯗꯥ ꯆꯑ ꯉ ꯁꯤꯗꯤ
ꯑ ꯁꯨꯣ ꯍꯥꯎ ꯑꯣꯏ ꯑꯣꯏꯗ
ꯗꯥꯎꯁꯦ ꯅꯣꯏꯕꯒꯤ ꯗꯥꯎꯁꯦ ꯆꯥꯅꯤꯡꯗꯕ ꯑꯗꯨ ꯑꯉꯥꯡꯁꯤꯡꯅꯗ ꯒꯤꯀꯣ ꯑꯗꯨ ꯑꯗꯨꯒꯤ ꯗꯥꯎꯗꯣ ꯑꯗꯨꯝ ꯆꯥꯕ ꯍꯥꯏꯕ ꯇꯥꯔꯦ
ꯍꯥꯎ ꯑꯣꯏꯣꯏꯗ
ꯑ ꯅꯨꯃꯤꯠꯇꯤ ꯁꯥꯒꯨꯝꯕ ꯐꯪꯗ꯭ꯔꯣ ꯆꯤꯡꯒꯤ ꯁꯥ ꯐꯪꯗ꯭ꯔꯣ
ꯑꯣ ꯑꯩꯈꯣꯏ ꯆꯤꯡꯒꯤ ꯁꯥ ꯃꯔꯛ ꯃꯔꯛꯇꯗꯤ ꯐꯪꯉꯦ ꯑꯗꯣ ꯇꯣꯏꯅꯗꯤ ꯐꯪꯗꯕꯀꯣ ꯍꯟꯗꯛꯁꯦ ꯏꯔꯥꯡ ꯐꯠꯇꯕꯅꯤꯅ
ꯑꯣ ꯎ ꯎꯝ ꯅꯪꯁꯨ ꯆꯠꯄ ꯍꯥꯏꯕ꯭ꯔꯣ ꯆꯤꯡꯗ ꯁꯤ ꯈꯔꯒꯨꯝꯕ ꯆꯠꯄ ꯍꯥꯏꯕ꯭ꯔꯣ
ꯃꯔꯛ ꯃꯔꯥꯡꯗꯤ ꯆꯠꯂꯦ ꯑꯗꯣ ꯇꯣꯏ ꯅꯗꯤ ꯆ ꯇꯗ
ꯑꯣ ꯑ ꯅꯪꯗꯤ ꯉꯁꯤ ꯃꯤꯕꯨ ꯀꯌꯥ ꯀꯣꯁ ꯇꯧꯈ꯭ꯔꯦ
ꯑꯁ ꯍꯥꯏꯗꯤ ꯃꯁꯤ ꯃꯥ ꯑꯅꯤ ꯈꯛꯇꯪꯅꯤꯗ
ꯑꯣ
ꯑꯩꯗꯤ ꯀꯣꯁꯨ ꯇꯣꯏꯅ ꯇꯧꯗꯕꯒꯤ ꯃꯥꯁꯨ ꯉꯥꯡꯕ ꯍꯩꯗ
ꯑꯥ ꯍꯥꯟꯅ ꯇꯧꯔꯤꯕ꯭ꯔꯣ ꯑꯗꯨꯝ ꯇꯧꯅꯕꯁꯦ ꯀꯣ
ꯍꯣꯏ
ꯑꯥ ꯅꯪ ꯆꯍꯤ ꯀꯌꯥꯒꯨꯝꯕ ꯁꯨꯔꯕꯣ
ꯑꯩ ꯆꯍꯤ ꯌꯥꯝꯗ꯭ꯔꯦ ꯑ
ꯇꯔ ꯃꯤꯅꯤꯁꯦ ꯑꯣ ꯑꯣ ꯑꯉꯥꯡ ꯑꯣꯏꯔꯦ ꯑꯗꯨ
ꯍꯣꯏ ꯑꯉꯥꯡꯅꯤꯗ ꯇꯄ꯭ꯔꯣ ꯍꯜꯂꯣ ꯍꯜꯂꯣ ꯇꯥꯕ꯭ꯔꯣ ꯑ ꯑ ꯑ